ꯑꯣꯏ ꯇꯥꯏ
ꯇꯥꯕ꯭ꯔꯣ ꯏꯇꯥꯎ ꯆꯛ ꯆꯥꯔꯕꯣ
ꯃꯣꯔꯅꯤꯡꯉꯒꯤꯗꯤ ꯆꯥꯒ꯭ꯔꯦꯍꯦ
ꯑꯣ ꯑꯗꯨꯗꯤ ꯑꯣ
ꯏꯚꯤꯅꯤꯡꯒꯤ ꯆꯥꯗ꯭ꯔꯤꯌꯦ ꯊꯣꯡꯕ ꯍꯥꯏꯅ ꯉꯥꯏꯍꯥꯛ ꯐꯝꯃꯨꯒꯤꯒꯦ ꯍꯥꯏꯅ ꯂꯩꯔꯦ
ꯀꯅꯥꯅ ꯊꯣꯡꯗꯣꯏꯕ
ꯉꯍꯥꯛ ꯂꯩꯔꯗꯤ ꯍꯣꯏ ꯑꯩ ꯊꯣꯡꯗꯣꯏꯅꯤ
ꯑꯣ ꯀꯩ ꯏꯟꯖꯥꯡ ꯊꯣꯡꯗꯣꯏꯕ
ꯉꯁꯤꯁꯦ ꯉꯔꯥꯡꯒꯤ ꯉꯥꯗꯣ ꯑꯃꯨꯛꯀ ꯑꯥ ꯊꯣꯡꯒꯦ ꯉꯥꯗꯣ ꯇꯥꯎꯒ꯭ꯔꯒꯀꯣ ꯑꯗꯨꯝꯃꯥꯏꯅ ꯊꯝꯃꯝꯒꯅꯨꯀꫭ ꯕꯦꯠꯁꯀ
ꯊꯥꯎ ꯌꯥꯝꯃꯗꯤ ꯍꯥꯎꯇꯕꯅꯤ
ꯎꯝ
ꯆꯍꯤꯅꯔ ꯀ꯭ꯔꯤꯔꯥ ꯊꯥꯎꯁꯦ ꯌꯥꯝꯅ ꯑꯗꯨꯃꯥꯏꯅ ꯆꯥꯕ ꯌꯥ ꯌꯥꯗ꯭ꯔꯦꯗ
ꯑꯣ ꯍꯟꯗꯛꯁꯤ ꯊꯥꯎ ꯌꯥꯝ ꯆꯥꯕꯁꯦ ꯐꯠꯇꯕꯅꯦꯕ
ꯁꯥꯏꯌꯦꯀꫭ
ꯉꯁꯤ ꯁꯥꯏ ꯅꯣꯏꯔꯣꯝꯗꯤ ꯅꯣꯡ ꯅꯣꯡ ꯇꯥꯗ꯭ꯔꯣ
ꯅꯣꯡ ꯑꯁ ꯗ꯭ꯔꯤꯖꯂꯤꯡ ꯗ꯭ꯔꯤꯖꯜ ꯈꯛꯇꯪ ꯑꯗꯨꯝꯃꯥꯏ ꯇꯧꯋꯦꯗ ꯅꯣꯡ ꯇꯥꯕ ꯀꯧꯗꯦ ꯂꯝꯕꯤ ꯑ ꯂꯝꯕꯤ ꯅꯥꯟꯕꯒꯤ ꯅꯣꯡ ꯖꯥꯠꯇꯤꯅꯤꯗ
ꯑꯩ ꯍꯟꯗꯛ ꯒꯥꯔꯤ ꯂꯧꯅꯤꯡꯕꯅꯦ ꯑꯩ ꯍꯧꯖꯤꯛ ꯐꯝꯃ ꯂꯩꯌꯦꯕ
ꯑꫭ ꯒꯥꯔꯤ ꯀꯔꯝꯕ ꯒꯥꯔꯤꯔꯣ
ꯒꯥꯔꯤ ꯃꯆꯥ
ꯃꯆꯥ ꯒ꯭ꯌꯤꯔꫭ ꯒ꯭ꯌꯤꯂꯦꯁꯔꫭ
ꯒꯦ ꯅꯠꯇꯕ ꯑ ꯒꯦ ꯍꯥꯏꯌꯦ ꯒꯦ ꯒꯦ ꯌꯥꯎꯕꯗꫭ
ꯄꯥꯏꯔꯦꯅꯦ
ꯑꯁ ꯒꯥꯔꯤ ꯊꯧꯗꯧꯕ ꯀꯨꯏꯔꯦꯅꯦ
ꯀꯝꯄꯅꯤꯒꯤ ꯂꯧꯒꯦ ꯍꯥꯏꯅ ꯈꯜꯂꯤꯅꯣ
ꯀꯝꯄꯣꯅꯤꯕꯨꯗꯤ ꯑꯃ ꯍꯦꯛꯇ ꯌꯥꯏ ꯑꯩ ꯔꯣꯋꯦꯜ ꯏꯟꯐꯤꯜꯗꯣ ꯑꯣꯏꯅ ꯄꯥꯝꯕ
ꯑꯣ ꯑꫭ
ꯂꯧꯒꯦ ꯇꯧꯕꯅꯦ ꯄꯩꯁꯥꯖꯦ ꯏꯁ
ꯀꯔꯤ ꯀꯔꯝꯕ ꯃꯣꯗꯜꯗ
ꯑꯩ ꯅꯍꯥꯟ ꯂꯧꯒꯦ ꯇꯧ꯭ꯕꯅꯦꯕ ꯅꯥꯏꯟꯇꯤꯟ ꯒꯨꯝꯕꯖꯦ ꯅꯠꯇꯦ ꯍꯟꯇꯔꯗꯤ ꯌꯥꯝ ꯇꯥꯡꯃꯜꯂꯦ ꯕꯥꯏ ꯍꯟꯗ ꯌꯥꯝ ꯇꯥꯡꯃꯜꯂꯦꯕ ꯍꯥꯏ ꯂꯥꯈ ꯑꯃ ꯑꯃ ꯃꯈꯥꯏ ꯑꯅꯤ ꯇꯣꯏꯗ ꯂꯩꯌꯦ ꯑ ꯑꯗꯨꯒꯨꯝꯕ ꯉꯥꯛꯇꯅꯦꯕ ꯍꯟꯗꯒꯨꯝꯕꯗꯤ
ꯑꯣ
ꯂꯥꯛ ꯑꯃ ꯃꯈꯥꯗ ꯗꯗꯤ ꯂꯩꯇꯦꯕ
ꯔꯣꯑꯜꯁꯤꯜꯗꯤ ꯇꯥꯡꯅꯕ ꯉꯝꯗꯧꯦꯗ ꯌꯥꯝꯅ ꯍꯣꯡꯕꯗꯤ ꯂꯩꯇꯦꯗ ꯃꯣꯗꯦꯜꯗ
ꯍꯣꯁꯦꯟꯗꯤ ꯂꯧꯔꯣꯏꯗ
ꯀ꯭ꯂꯥꯁꯤꯛ ꯏꯟꯀꯔꯤ ꯒꯔꯥꯗꯨꯗꯤ
ꯀ꯭ꯂꯁꯤꯛ ꯀ꯭ꯂꯥꯁꯤꯛꯇꯨꯅꯦ ꯍꯥꯏꯁꯦ
ꯑꯥ ꯑꯥ
ꯎꯝ ꯑꯍꯟꯗꯤ ꯂꯩꯕ ꯉꯝꯗꯦꯍꯦ
ꯀ꯭ꯂꯥꯁꯇꯤꯛꯇ ꯇꯜꯈ꯭ꯔꯦꯗ ꯂꯨꯝꯃꯟ ꯂꯥꯛꯃꯟꯗꯅ
ꯑꯗꯨ ꯑꯣꯏꯔꯁꯨ ꯊꯣꯡꯕ ꯅꯨꯉꯥꯏꯗꯅ
ꯅꯣꯏꯗꯤ ꯅꯣꯏꯒꯤ ꯂꯣꯀꯦꯁꯟꯗꯤ ꯄꯨꯔꯥ ꯄ꯭ꯂꯦꯟꯒꯅꯤꯅ ꯅꯣꯏ ꯒꯨꯝꯕꯗꯤ ꯌꯥꯏꯌꯦ ꯈꯣꯏꯔꯣꯝꯃꯗꯤ ꯈꯤꯇꯪ ꯉꯝꯕꯅꯤꯅꯀꯣ ꯌꯥꯗꯦꯕ
ꯑꯣ ꯆꯤꯡ ꯑꯣꯏꯕꯒꯤ
ꯆꯤꯡ ꯆꯤꯡꯁꯨ ꯆꯤꯡ ꯃꯁꯨ ꯑꯣꯏꯗꯣꯏꯅꯦꯅꯤꯅꯦ ꯇꯝ ꯇꯪꯈꯥꯏ ꯆꯤꯡ ꯇꯪꯈꯥꯏ ꯑ ꯑꯗꯨꯅꯨꯡꯃꯥꯏꯅꯅꯁꯤꯔꯀꯣ ꯑꯣꯏ ꯅꯣꯡꯒ꯭ꯔꯤ ꯀꯔꯥ ꯑꯗꯨꯃꯥꯏꯅ ꯇꯥꯔꯝ ꯑꯗꯨꯒ ꯕ꯭ꯂꯦꯛ ꯇꯧꯕꯁꯨ ꯅꯠꯇꯕ ꯑꯗꯨꯅꯅꯤꯀꯣ ꯋꯥꯏꯑꯕ
ꯅꯣꯏꯔꯣꯝꯁ ꯏꯔꯥꯡ ꯂꯩꯇꯦꯀꯣ
ꯏꯔꯥꯡꯗꯤ ꯂꯩꯇꯦꯀꯣ ꯍꯣꯏ
ꯎꯝ ꯒꯥꯔꯤ ꯉꯁꯤꯁꯦ ꯑꯩꯈꯣꯏ ꯕꯖꯥꯔꯗ ꯏꯔꯥꯡ ꯀꯩꯊꯦꯜꯗ ꯏꯔꯥꯡ ꯂꯩꯌꯦꯅ
ꯑꯣ
ꯗꯔꯅ ꯐꯝꯒꯦ ꯇꯧꯕ ꯃꯣꯏ
ꯐꯦꯁꯕꯨꯛ ꯑꯩ ꯍꯥꯡꯅ ꯉꯗ꯭ꯒꯦ ꯄꯥꯎꯗꯣ ꯀꯌꯥ ꯈꯪꯗꯕ ꯊꯕꯛ ꯆꯠꯂꯕꯒ ꯉꯁꯤꯁꯦ ꯂꯧ ꯉꯥꯛꯇꯪꯀꯣ ꯀꯨꯝꯕ
ꯎꯝ ꯑꯣ ꯂꯧꯁꯦ ꯑꯃꯠꯇꯪꯔ ꯅꯠꯇ꯭ꯔꯒ ꯑꯅꯤ ꯑꯍꯨꯝ ꯂꯩꯕ꯭ꯔꯥ
ꯑꯩꯁ ꯑꯃꯥ ꯐꯥꯎ ꯄꯟꯅꯕ ꯉꯝꯗ꯭ꯔꯤꯉꯩꯁꯤꯗ ꯑꯗꯨ ꯃꯔꯤ ꯃꯉꯥꯔꯣꯏ
ꯏꯗ ꯏꯇꯥꯎꯁꯦ ꯏꯆꯤꯟ ꯏꯅꯥꯎ ꯀꯌꯥꯅꯣ
ꯑꯁ ꯉꯁꯤꯒꯤ ꯁꯥꯔꯚꯔꯁꯦ ꯅꯨꯡꯉꯥꯏꯗꯅꯦꯩꯅ ꯐꯣꯟꯁꯦ ꯑꯃꯨꯛ ꯇꯥꯗ꯭ꯔꯦꯅꯦ ꯄꯤꯛꯅ ꯄꯤꯛꯅ ꯇꯥꯔꯦ ꯑꯃꯨꯛꯀ
ꯅꯠ ꯅꯨꯡꯉꯥꯏꯇꯕ ꯃꯥꯜꯂꯦ ꯑꯗꯨ ꯏꯆꯤꯟ ꯏꯅꯥꯎ ꯀꯌꯥꯅꯧꯕ ꯑꯩꯈꯣꯏ ꯏꯇꯥꯎꯁꯦ
ꯂꯧꯔꯣ ꯑꯩꯁ ꯂꯥꯛꯎ ꯑꯗꯨꯗꯤ ꯌꯥꯝꯗꯦꯅ ꯄꯤꯛꯀꯤꯦꯗ ꯁꯪꯉꯝ ꯑꯃꯒ ꯂꯧꯁꯦꯡ ꯈꯛꯇꯅ
ꯑꯣ ꯑꯣ ꯅꯣꯏ ꯌꯨꯝꯗ ꯃꯤ ꯀꯌꯥ ꯂꯩꯔꯤꯅꯣ ꯍꯥꯏꯕꯅꯤꯗ
ꯑꯦ ꯐꯦꯃꯂꯤ ꯃꯦꯝꯕꯔꯔꯣ
ꯑꯥ
ꯑꯩꯈꯣꯏ ꯁꯤꯕ꯭ꯂꯤꯡꯁꯦ ꯃꯉꯥꯅꯦ ꯅꯨꯄꯤ ꯑꯅꯤꯀꯣ ꯅꯨꯄꯥ ꯑꯍꯨꯝ ꯅꯨꯄꯤꯁꯤꯡꯗꯤ ꯈꯔꯥ ꯂꯣꯏꯅ ꯌꯨꯝ ꯄꯥꯟꯈ꯭ꯔꯦꯗ
ꯑꯣ ꯅꯨꯄꯤ ꯊꯤꯕ ꯌꯥꯎꯗ꯭ꯔꯤꯕ
ꯅꯨꯄꯤ ꯊꯤꯕ ꯌꯥꯎꯗ꯭ꯔꯤꯅꯦ ꯈꯣꯏ ꯐꯦꯃꯤꯂꯤ ꯅꯨꯄꯤ ꯐꯪꯉꯣ ꯌꯥꯗ꯭ꯔꯦꯅꯦ ꯀꯟꯅ ꯊꯤꯔꯤꯅꯦ
ꯏꯇꯥꯎꯒꯤ ꯁꯛꯁꯦ ꯈꯔ ꯄꯒꯤꯔꯣ
ꯍꯥꯥ
ꯏꯇꯥꯎꯒꯤ ꯏꯁꯛꯁꯦ ꯈꯔ ꯑꯣꯠꯄꯒꯤꯔꯕ
ꯏꯇꯥꯎ ꯑꯁ ꯅꯪꯒꯤ ꯚꯣꯏꯁꯦ ꯌꯥꯝ ꯄꯤꯛꯅ ꯇꯉꯝꯕꯀꯣ ꯑꯗꯨꯕꯨ ꯍꯩꯇꯦꯀꯣ ꯑꯩꯒꯤ ꯚꯣꯏꯁꯁꯦ ꯀꯃꯥꯏ ꯇꯧꯕ꯭ꯔ ꯀꯟꯅ ꯇꯥꯕ꯭ꯔ ꯑꯩ ꯁꯤꯒꯤ ꯄ꯭ꯔꯣꯕ꯭ꯂꯦꯝꯁꯦ ꯌꯥꯝꯅ ꯑꯗꯨꯃꯥꯏ ꯐꯦꯁ ꯇꯧꯕꯩꯅꯦ ꯑꯩ ꯀꯣꯜ ꯇꯧꯕ ꯀꯥꯟꯗꯀꯣ ꯅꯪꯒꯤ ꯚꯣꯏꯁꯖꯦ ꯌꯥꯝ ꯄꯤꯛꯅ ꯇꯥꯕ ꯀꯣꯂꯔꯖꯤꯡ ꯃꯔꯤ ꯃꯉꯥ ꯇꯔꯨꯛ ꯑꯗꯨꯃꯥꯏ ꯉꯔꯥꯡꯁꯨ ꯇꯧꯋꯦ ꯉꯁꯤꯁꯨ ꯇꯧꯋꯦ ꯑꯃꯨꯛ ꯅ ꯅꯪꯒꯤ ꯕꯣꯏꯁꯦ ꯄꯨꯔꯥ ꯕꯣꯂꯨꯝ ꯗꯥꯎꯟ ꯉꯥꯛꯇꯀꯣ
ꯏꯇꯥꯎꯒꯤ ꯐꯣꯟꯗ ꯑꯣꯏꯔꯝꯃꯅꯤ
ꯑꯩꯒꯤ ꯐꯣꯟꯗꯤ ꯑꯣꯏꯗꯧꯕꯗꯤ ꯃꯥꯟꯗꯤꯌꯦ ꯑꯩ ꯍꯦꯠ ꯐꯣꯟꯖꯨ ꯌꯨꯁ ꯇꯧꯋꯦꯀꯣ ꯂꯧꯊꯣꯛꯑꯒꯁꯨ ꯑꯃꯨꯛ ꯐꯣꯟ ꯑꯃꯨꯛ ꯑ ꯇꯧꯋꯦ ꯍꯦꯠ ꯐꯣꯟꯗꯣ ꯊꯧꯔꯒ ꯑꯗꯨꯃꯥꯏꯅ ꯇ ꯇꯧꯔꯨꯗꯤ ꯅꯪꯒꯤ ꯚꯣꯏꯁꯇꯣ ꯇꯥꯗ꯭ꯔꯦ ꯑꯃꯨꯛ
ꯑꯣ ꯑꯗꯨ ꯀꯩꯒꯤꯅꯣ ꯁꯥꯔ ꯁ꯭ꯥꯔꯚꯔꯒꯤ ꯑꯣꯏꯔꯝꯒꯅꯤ ꯑꯗꯨꯗꯤ
ꯎꯝ ꯍꯥꯏꯗꯤ ꯍꯦꯠ ꯐꯣꯟꯒꯤ ꯄ꯭ꯔꯣꯕ꯭ꯂꯦꯝꯂ ꯑꯗꯨꯃꯥꯏꯅ ꯍꯥꯏꯔꯒꯁꯨ ꯁꯤ ꯂꯧꯊꯣꯛꯂꯒ ꯐꯣꯟ ꯑꯗꯨꯃꯥꯏꯅ ꯇꯧꯕꯅꯁꯨ ꯅꯪꯒꯤ ꯅꯪꯒꯤ ꯚꯣꯏꯁꯇꯣ ꯁꯨꯡꯇꯥ ꯇꯥꯗꯕ ꯍꯦꯠ ꯐꯣꯟꯅꯗꯤ ꯈꯤꯇꯪ ꯈꯤꯇꯪꯗꯤ ꯇꯥ ꯉꯝꯕꯒꯁꯦ ꯅꯪꯒꯤ ꯕꯣꯏꯁꯦ
ꯅꯦꯠ ꯅꯨꯡꯉꯥꯏꯇꯕꯒꯤꯔꯣ ꯁꯥꯔꯚꯔ ꯅꯨꯡꯉꯥꯏꯇꯕꯒꯤꯔ ꯈꯪꯗꯦ
ꯁꯥꯚꯔ ꯅ ꯑꯣꯏꯔꯔꯕꯝꯅꯤꯗ ꯅꯦꯠꯋꯥꯛꯇꯤ ꯌꯥꯝ ꯐꯩꯌꯦꯅ ꯐꯥꯏꯚꯖꯤ ꯄꯨꯔꯥ ꯐꯨꯜ ꯐꯪꯉꯦ
ꯑꯩ ꯉꯁꯤ ꯊꯕꯛ ꯆꯠꯈꯤꯗꯧꯕꯅꯦ ꯑꯁ ꯑꯩꯈꯣꯏ ꯏꯔꯥꯡꯅꯤ ꯃꯔꯣꯜ ꯑꯃ
ꯎꯝ ꯑꯁ ꯅꯨꯡꯉꯥꯏꯈꯤꯗ꯭ꯔꯦꯗ ꯁꯥꯔꯚꯔꯁꯦ ꯌꯥꯝꯅ ꯄꯤꯛ ꯉꯟꯇꯥꯅ ꯄꯤꯕ ꯀꯟꯚꯔꯁꯦꯟꯖꯦ ꯇꯧꯕ ꯅꯨꯡꯉꯥꯏꯇ꯭ꯔꯦꯅꯦ
ꯎꯝ ꯉꯁꯥꯏ ꯅꯣꯡ ꯆꯨꯕꯗ ꯀꯩꯝ ꯇꯧꯗꯦ ꯀꯩꯝ ꯇꯧꯗꯦ ꯀꯝ ꯇꯧꯗꯦ
ꯑꯩꯒꯤ ꯍꯦꯠꯐꯣꯟꯁꯨ ꯇꯥꯗ꯭ꯔꯝꯅꯤꯅ ꯍꯥꯏꯅꯨ ꯑꯗꯨꯒ ꯑꯩ ꯄꯨꯔꯥ ꯅꯝꯒ꯭ꯔꯒ ꯑꯗꯨꯃꯥꯏꯅ ꯇꯧꯕꯅꯤꯅꯦ ꯇꯥꯗꯕꯒꯨꯝ ꯇꯧꯋꯦ ꯁꯤꯁꯦ
ꯑꯅꯧꯕ ꯑꯀꯥꯎꯟ ꯍꯪ ꯍꯪꯕꯗꯨꯗꯤ
ꯑꯅꯧꯕ ꯍꯧꯕꯗꯤ ꯅꯠꯇ꯭ꯔꯦ ꯑꯩ ꯈꯔ ꯂꯤꯔꯦ
ꯑꯩ ꯄꯩꯁꯥ ꯂꯩꯇ꯭ꯔꯦꯅꯦ ꯃꯤ ꯄꯩꯁꯥ ꯂꯩꯇ꯭ꯔꯤꯉꯥꯏꯗ ꯏꯔꯥꯡꯅ ꯃꯔꯣꯟ ꯑꯃ
ꯁꯣꯝꯗꯤ ꯀ꯭ꯔꯤ ꯍꯣꯠꯅꯔꯤ
ꯑꯩꯁꯦ ꯃꯤꯒꯤ ꯗꯨꯀꯥꯟꯗ ꯌꯥꯎꯕ
ꯑꯣ ꯑꯣ
ꯊꯕꯛꯁꯨ ꯋꯥ ꯇꯥꯏꯔꯦ
ꯍꯣꯏ ꯐꯥꯏꯌꯦꯗ ꯀꯩꯅꯣ ꯐ꯭ꯔꯤꯗꯪ ꯅꯨꯉꯥꯏꯅ ꯂꯩꯒꯗꯕ ꯁꯔꯨꯛꯇꯤꯀꯣ
ꯎꯝꯝ ꯍ ꯍꯣꯏ ꯃꯨꯡꯗ ꯑꯩ ꯄꯩꯁꯥ ꯗꯔꯀꯥꯔ ꯂꯩꯕꯗꯤ ꯎꯄꯥꯏ ꯂꯩꯇ꯭ꯔꯦ
ꯃꯤꯒꯤ ꯗꯨꯀꯥꯟꯗ ꯂꯩꯕ ꯍꯥꯏꯗꯤ ꯀꯔꯤ ꯂꯥꯏꯟ ꯉꯥꯛꯇꯅꯣ
ꯑꯩ ꯐꯤ ꯐꯤꯔꯣꯜ
ꯑꯣ ꯑꯦꯄ꯭ꯔꯜꯒꯤꯀꯣ ꯑ ꯐꯩ ꯐꯩ
ꯊꯕꯛ ꯂꯩꯇꯦꯅ ꯌꯨꯝꯗꯁꯨ ꯊꯕꯛ ꯂꯩꯇꯕ
ꯎꯝ ꯎꯝ
ꯊꯕꯛ ꯃꯁꯥ ꯇꯧꯒꯦꯅ ꯇꯧꯕꯅꯦ ꯁꯜ ꯍꯟꯗꯛꯇꯤ ꯏꯔꯥꯡ ꯂꯩꯕꯅꯤꯅ ꯅꯨꯡꯉꯥꯏꯇꯦꯗ
ꯑꯣ ꯑꯣ
ꯃꯄꯥꯟ ꯔꯣꯝꯁꯨ ꯄꯣꯠ ꯂꯥꯛꯇꯦꯕ ꯑꯩꯈꯣꯏꯒꯤ ꯄꯣꯠ ꯑꯣꯔꯗꯔ ꯄꯤꯈꯤꯕꯗꯣ
ꯑꯗꯨꯗꯤ ꯑꯗꯨꯃꯥꯏꯅ ꯇꯧꯕ ꯑꯗꯨꯅꯤꯅ ꯅꯣꯏꯒꯤ ꯊꯕꯛꯇꯗꯤ ꯈꯤꯇꯪꯗꯤ ꯀꯣꯉꯝꯒꯅꯤꯅ ꯅꯣꯏꯒꯤꯗꯤ
ꯀꯣꯝꯗꯤ ꯀꯣꯝꯃꯦ ꯑꯗꯨ ꯑꯣꯏꯁꯨ ꯇꯣꯂꯣꯞ ꯄꯤꯕꯗꯣ ꯇꯥꯏꯃꯤꯡ ꯃꯇꯝ ꯆꯥꯅ ꯄꯤꯗꯕ ꯍꯥꯏꯇꯥꯔꯦ
ꯍꯣꯏ ꯀꯣꯝꯗꯤ ꯀꯣꯝꯃꯦ ꯑꯗꯨ ꯑꯣꯏꯔꯁꯨ ꯊꯕꯛ ꯇꯧꯕ ꯉꯕꯗꯤ ꯅꯨꯡꯉꯥꯏꯔꯝꯣꯏꯅꯦꯀꯣ
ꯎꯝ ꯌꯥꯗ꯭ꯔꯦ ꯃꯄꯅꯑꯣꯞꯀꯦ ꯌꯥꯗꯕꯅꯤꯅ
ꯎꯝ ꯎꯝ
ꯋꯥꯕꯨ ꯍꯪ ꯍꯟꯗꯛ ꯊꯥꯁꯦ ꯑꯣꯔꯗꯔ ꯄꯤꯁꯦ ꯍꯥꯏꯁꯦꯕ ꯑꯗꯣ ꯊꯥ ꯑꯅꯤ ꯑꯍꯨꯝ ꯈꯤꯇꯪꯗꯨꯅꯦꯕ ꯂꯥꯛꯀꯗꯕꯁꯦ ꯄꯣꯠ ꯑꯣꯔꯗꯔ ꯄꯤꯈꯤꯕꯗꯣ
ꯎꯝ
ꯀꯟ ꯇꯗꯔꯦꯗ
ꯐꯤꯔꯣꯟꯜꯗꯤ ꯀꯩꯅꯣꯃ ꯅꯨꯄꯥ ꯅꯨꯄꯤꯒꯤ ꯈꯥꯏꯗꯦ
ꯅꯨꯄꯤ ꯉꯥꯛꯇꯅꯤ ꯎꯝ ꯐꯤꯔꯣꯜ ꯍꯥꯏꯁꯦ ꯐꯤꯔꯣꯜꯒꯤ ꯃꯦꯇꯔꯤꯌꯦꯜ ꯁꯨꯝꯒꯨꯃꯕꯅ ꯌꯦꯇꯨꯝ ꯒꯨꯝꯕ ꯂꯪꯒꯨꯝꯕ ꯥꯚꯔꯥꯟꯒꯤꯅꯤꯅ ꯀꯩ ꯅꯣ ꯅꯠꯇ ꯃꯤꯇ꯭ꯔꯦꯁ ꯉꯥꯛꯇꯅꯤ
ꯍꯥꯥ ꯁꯣꯔꯤ
ꯐꯤꯔꯣꯒ ꯃꯥꯒꯤ ꯐꯦꯕꯔꯤꯛ ꯉꯥꯛꯇꯅꯦꯕ
ꯑꯥ
ꯔꯦꯗꯤꯃꯦꯗ ꯅꯠꯇꯦꯕꯀꯣ ꯐꯤꯔꯣꯜ ꯍꯥꯏꯁꯦ ꯅꯨꯄꯤꯒꯤ ꯁꯥꯂꯣꯔꯋꯥꯔꯒꯨꯝꯕ
ꯑꯥ ꯑꯥ
ꯚꯔꯟ ꯂꯩ ꯇꯕ ꯍꯥꯏꯇꯔꯦ ꯚꯔꯥꯟꯕꯨꯗꯤ ꯃꯤꯛꯁꯑꯞꯇꯣ ꯇꯧꯕ ꯍꯥꯏꯇꯥꯔꯦ
ꯎꯝ
ꯎꯝ ꯑꯗꯨꯅꯦ ꯑꯁ ꯄꯣꯠꯁꯤꯠꯇꯦꯗ ꯉ ꯍꯟꯗꯛꯇꯤ ꯎꯄꯥꯏ ꯂꯩꯇꯦ ꯊꯥ ꯑꯃꯗ ꯂꯤꯁꯤꯡ ꯅꯣꯡ ꯅꯣꯃꯩ ꯅꯣꯡꯃꯒꯤ ꯏꯟꯀꯝꯁꯦ
ꯎꯝ
ꯑꯔꯥꯎꯟ ꯂꯤꯁꯤꯡ ꯇꯔꯥ ꯇꯥꯃꯨꯛꯗꯤ ꯂꯥꯛꯑꯝꯃꯅꯤ
ꯑꯣ ꯁꯦꯂꯔꯤꯁꯦ
ꯎꯝ ꯑꯩꯈꯣꯏꯒꯤ ꯗꯨꯀꯥꯟꯒꯤ ꯏꯟꯀꯝꯁꯦ ꯅꯣꯡꯃꯗ
ꯋꯀꯤꯡ ꯑꯥꯔꯁꯇꯤ ꯅꯨꯡꯉꯥꯏꯕ꯭ꯔꯣ
ꯋꯥꯀꯤꯡ ꯑꯋꯔꯁꯦ ꯎꯝ ꯄꯨꯡ ꯇꯔꯦꯠ ꯇꯔꯦꯠꯗꯒꯤ ꯍꯧꯔꯒ ꯄꯨꯡ ꯇꯔꯨꯛ ꯐꯥꯎ
ꯑꯗꯨꯗꯤ ꯑꯦꯂꯚꯦꯟ ꯑꯥꯋꯔꯁ ꯇꯦꯟ ꯑꯥꯋꯔꯁꯀꯨꯝꯕ ꯆꯥꯡꯉꯛꯅꯤꯅꯦꯀꯣ
ꯑꯗꯨꯃꯥꯏꯅ ꯇꯧꯕꯅ ꯆꯥꯛ ꯆꯥꯛ ꯆꯥꯕ ꯈꯣꯠꯄꯗꯤ ꯗꯨꯀꯥꯟꯗ ꯆꯥꯗꯣꯏꯅꯦꯕ
ꯑ
ꯃꯣꯏꯅ ꯄꯩꯁꯥ ꯄꯨꯊꯣꯛꯏꯅꯦꯕ
ꯑꯗꯨꯗꯤ ꯏꯃꯨꯡꯗꯒꯤ ꯆꯠꯄ꯭ꯔꯣ ꯔꯦꯟꯝꯗ ꯀꯃꯥꯏꯅ ꯂꯩꯕ꯭ꯔꯣ
ꯑꯩꯈꯣꯏ ꯌꯨꯝꯗꯒꯤ ꯆꯠꯄꯅꯤ
ꯍꯥꯥ
ꯌꯨꯝꯗꯒꯤ ꯆꯠꯂꯛꯏꯕ
ꯑꯣ
ꯌꯨꯝꯗꯒꯤ ꯆꯠꯗꯣꯏꯅꯤ ꯔꯦꯟ ꯔꯦꯟꯗ ꯂꯩꯗꯤ ꯑꯁ ꯄꯩꯁꯥ ꯁꯦꯚꯤꯡꯧꯇꯩ ꯇꯧꯕ ꯉꯝꯃꯣꯏꯍꯦ
ꯎꯝ
ꯅꯪꯒꯤ ꯚꯣꯏꯁꯁꯦ ꯄꯤꯛꯅ ꯇꯥꯔꯝ꯭ꯔꯕꯅꯤꯅ ꯑꯩ ꯑꯗꯨꯃꯥꯏꯅ ꯈꯨꯝꯈ꯭ꯔꯅꯤꯀꯣ ꯍꯥ ꯅꯨꯡꯉꯥꯏ ꯅꯨꯡꯉꯥꯏꯅꯀꯣ ꯎꯝ ꯑꯩꯒꯤ ꯍꯦꯠꯐꯣꯟꯗꯣ ꯅꯝꯗ꯭ꯔꯗꯤ ꯈꯤꯇꯪꯗꯤ ꯇꯥꯈ꯭ꯔꯕ ꯃꯇꯨꯡꯖꯤꯁꯦ
ꯆꯦꯛꯀꯤꯡ ꯇꯧꯑꯣ
ꯍꯥꯥ
ꯆꯦꯛꯀꯤꯡ ꯇꯧꯑꯣꯕ ꯑꯃꯛ ꯏꯁꯨ ꯑꯃ ꯂꯩꯔꯝꯒꯅꯤ ꯄ꯭ꯔꯣꯕ꯭ꯂꯦꯝ ꯑꯃ ꯂꯩꯔꯝꯒꯅꯤꯕ
ꯑꯩ ꯇ꯭ꯔꯥꯏ ꯇꯧꯕ ꯁꯨꯔꯦ ꯁꯠꯇꯣꯛ ꯁꯛꯖꯤꯟ ꯐꯣꯟꯗ ꯑꯃꯨꯛ ꯇꯧ ꯍꯣ ꯅ ꯑꯃꯨꯛ ꯂꯄꯨꯡ ꯈꯔꯗꯤ ꯇꯥꯗꯕꯀꯣ ꯅꯪꯒꯤ ꯕꯣꯏꯁꯇꯣ ꯍꯦꯠ ꯐꯣꯟꯗꯤ ꯈꯤꯇꯪ ꯇꯥꯕ
ꯎꯝ
ꯉꯔꯥꯡꯁꯨ ꯑꯗꯨꯃꯥꯏꯅ ꯇꯧꯋꯦ ꯁꯤꯒꯤ ꯄ꯭ꯔꯣꯕ꯭ꯂꯦꯝꯁꯦ
ꯎꯝ ꯑꯩꯉꯣꯟꯗ ꯈꯠꯇꯔꯣ ꯅꯠꯇ꯭ꯔꯒ ꯃꯤ ꯑꯇꯩꯗꯨꯁꯨ ꯇꯧꯕ꯭ꯔꯥ
ꯑꯇꯩꯗꯨꯁꯨ ꯇꯧꯋꯦ ꯉꯔꯥꯡꯗꯁꯨ ꯑꯩ ꯐꯦꯁ ꯇꯧꯑꯦꯕ ꯑꯃ
ꯑꯣ ꯀꯩ ꯑꯣꯖ ꯂ ꯈꯪꯗꯦ
ꯉꯁꯥꯏ ꯑꯗꯨꯒꯤ ꯑꯩ ꯀꯣꯜ ꯇꯧꯕ ꯀꯔꯤ ꯃꯇꯝ ꯃꯇꯝꯅꯣ ꯄ꯭ꯔꯣꯕ꯭ꯂꯦꯝꯁꯦ ꯃꯥꯥꯏꯅ ꯂꯩꯔꯃꯗꯦꯕ
ꯎꯝ ꯀꯩꯒꯤꯅꯣ ꯈꯪꯗꯦ ꯑꯣ ꯑꯗꯨ ꯑꯣꯏꯔꯝꯃꯅꯤ ꯑꯗꯨ ꯑꯣꯏꯔꯝꯅꯤ
ꯎꯝ
ꯎꯝ ꯑꯩꯇꯥꯎ ꯌꯨꯝꯗ ꯍꯩꯅꯧ ꯂꯣꯏꯕ꯭ꯔ
ꯁꫭꯔꯤ
ꯍꯩꯅꯧ ꯂꫭꯏꯔꯤꯕ꯭ꯔꯕ
ꯍꯩꯅꯧ
ꯑꯎ
ꯃꯦꯡꯒꫭꯔꯣ
ꯑꯎ
ꯃꯦꯡꯒꫭ ꯈꯣꯏꯌꯨꯝꯅꯁꯦ ꯄꯥꯝꯕꯤ ꯃꯔꯤ ꯃꯉꯥ ꯂꯩꯌꯦ